ꯑꯣ ꯇꯥꯏꯌꯦ ꯃꯔꯨꯞ ꯇꯥꯏ ꯇꯥꯏ ꯃꯔꯨꯞ ꯫
ꯃꯔꯛꯁꯦ ꯑꯥ ꯄꯥꯎ ꯅꯣꯡ ꯇꯥꯗꯕ ꯀꯨꯏꯔꯦ ꯑꯗꯨꯅ ꯑꯩꯁꯨ ꯉꯁꯤꯁꯤ ꯁꯨꯝ ꯇꯧꯔꯛꯏꯅꯦ ꯑꯩ ꯃꯔꯨꯞ ꯈꯣꯏ ꯎꯅꯗꯕ ꯀꯏꯔꯦ꯫
ꯀꯨꯏꯔꯦ ꯃꯔꯨꯞ ꯑꯗꯨꯅꯤ ꯃꯔꯝꯅ ꯅꯤꯡꯁꯤꯡꯉꯛꯄꯦ ꯌꯥꯝ ꯐꯔꯦ ꯃꯔꯨꯞ ꯑꯩꯁꯨ ꯃꯔꯨꯞꯛꯇ ꯐꯣꯟ ꯇꯧꯒꯦ ꯈꯜꯂꯝꯃꯤꯅꯦ ꯃꯔꯨꯞ꯫ ꯃꯔꯨꯞ ꯅꯨꯡꯉꯥꯏꯔꯤꯕ ꯀꯃꯥꯏꯅ ꯇꯧꯔꯤꯒꯦ ꯎ
ꯑꯥꯁ ꯆꯂꯤ ꯍꯥꯏ ꯑꯗꯣ ꯑꯩꯁꯦ ꯃꯔꯨꯞ ꯐꯅ ꯌꯨꯝ ꯊꯣꯛꯂꯛꯇꯕꯁꯨ ꯐꯅ ꯫ ꯀꯨꯏꯔꯦ ꯃꯔꯨꯞ ꯈꯣꯏ ꯍꯥꯏꯗꯤ ꯃꯔꯨꯞ ꯈꯣꯏꯁꯨ ꯌꯥꯝꯑꯣꯜꯂꯝ ꯃꯅꯤꯍꯦ ꯀꯃꯥꯏ ꯀꯃꯥꯏ ꯇꯧꯔꯒꯦ ꯑꯩ ꯈꯣꯏ ꯀꯌꯥꯝ ꯁꯦꯝꯒꯠ ꯁꯥꯒꯠꯂꯒꯦ ꯀꯌꯥꯝ ꯑꯣꯜꯂꯒꯦ꯫
ꯑꯥ ꯃꯔꯨꯞ ꯑꯗꯨꯅꯦ ꯃꯔꯨꯞ ꯍꯧꯖꯤꯛ ꯃꯔꯨꯞꯀꯤ ꯌꯨꯝꯗꯨ ꯐꯖꯅ ꯁꯥꯒꯠꯂ ꯍꯧꯖꯤꯛ ꯀꯩꯅꯣ ꯇꯧꯗꯦ ꯃꯔꯨꯞ ꯑꯗꯨꯝ ꯐꯖꯅ ꯁꯦꯝ ꯁꯥꯕ ꯇꯧꯔꯤ ꯃꯔꯨꯞ ꯑꯩꯁꯨ ꯈꯔꯈꯔ ꯆꯠꯂꯒ ꯏꯃꯨꯡꯒꯤ ꯈꯔꯥ ꯈꯔꯥ ꯌꯦꯡꯁꯤꯟ ꯄꯥꯁꯤꯟꯕ ꯇꯧꯕꯅꯤ ꯃꯔꯨꯞꯗꯨ꯫ ꯃꯔꯨꯞ ꯑꯗꯨ ꯃꯔꯨꯞ ꯀꯔꯤ ꯀꯔꯤ ꯑꯩꯈꯣꯏ ꯃꯔꯨꯞ ꯂꯝ ꯆꯠꯄꯗꯣ ꯀꯃꯥꯏꯅ ꯇꯧ ꯅꯨꯡꯉꯥꯏꯕ꯭ꯔꯥ ꯀꯃꯥꯏꯅ ꯇꯧꯒꯦ ꯀꯣꯏ ꯆꯠꯂꯨꯏꯕꯗꯣ꯫
ꯑꯣ ꯅꯨꯡꯉꯥꯏ ꯅꯨꯡꯉꯥꯏ ꯍꯥꯏꯗꯤ ꯂꯝꯁꯦ ꯃꯣꯏ ꯃꯣꯏ ꯐꯖ ꯐꯖꯕ ꯑꯩꯈꯣꯏ ꯑꯩꯈꯣꯏ ꯏꯔꯣꯝꯊꯪꯕꯗꯤ ꯈꯔ ꯍꯥꯏꯗꯤ ꯃꯐꯝꯁꯤ ꯃꯣꯏꯒꯤꯁꯤꯅꯁꯨ ꯂꯝ ꯖꯒꯥ ꯆꯥꯎꯕ ꯍꯦꯟꯕ ꯅꯤꯅ ꯐꯖ ꯐꯖꯕ ꯁꯥꯔꯣꯛꯁꯪꯗ ꯑꯣꯏꯔ ꯐꯖ ꯐꯖꯕ ꯑꯇꯩ ꯑꯆꯧ ꯑꯆꯧꯕ ꯃꯌꯥꯝ ꯂꯥꯛꯄꯩ ꯏꯁꯤꯡꯒꯤ ꯄꯥꯠ ꯑꯆꯧ ꯑꯆꯧꯕ ꯌꯥꯝ ꯎꯝ ꯃꯌꯥꯝ ꯆꯠꯂꯛꯑꯦꯗ ꯃꯔꯨꯞ ꯑꯩꯗꯤ
ꯃꯥꯅꯤ ꯃꯥꯅꯤ ꯏꯇꯥꯎ ꯑꯦ ꯆꯨꯝꯃꯤ ꯆꯨꯝꯃꯤ ꯑꯁ ꯐꯖꯕꯅꯤꯅꯦ ꯄꯥꯠꯀꯨꯝꯕ ꯑꯩꯈꯣꯏꯒꯤ ꯁꯃꯨꯗ꯭ꯔꯃꯄꯥꯟꯗꯒ ꯂꯩꯕ ꯑꯩꯈꯣꯏꯒꯤ ꯑꯁ ꯑꯩꯈꯣꯏꯒꯤ ꯌꯨꯕꯤ ꯑꯩꯈꯣꯏꯒꯤ ꯌꯨꯕꯤꯒ ꯍꯧꯋꯤꯗꯅ ꯑꯩꯈꯣꯏ ꯁꯃꯨꯗ꯭ꯔ ꯃꯄꯥꯟꯗ ꯑꯁ ꯍꯥꯎꯕꯅꯤ ꯌꯨꯕꯤꯒꯥꯗꯣ ꯆꯥ ꯊꯛꯑ ꯆꯥꯕꯗꯀꯣ ꯌꯨꯕꯤ ꯃꯍꯤꯒꯥꯗꯣ ꯀꯣ
ꯍꯣꯏ ꯑꯗꯨꯅꯤꯅꯦ ꯏꯁ ꯁ ꯅꯍꯥꯟꯖꯦ ꯇꯧꯕꯗꯤ ꯌꯥꯎ ꯂꯧꯁꯤꯟꯕ ꯉꯝꯗꯕ ꯁꯥꯟꯅꯕ ꯁꯥꯒꯠꯂꯛꯄ ꯍꯥꯏꯁꯤ ꯏꯁꯤꯡ ꯄꯥꯝꯃꯤꯗꯣ ꯑꯗꯨꯅ ꯏꯁꯤꯡ ꯁꯥꯟꯅꯕ ꯑꯗꯩ ꯍꯩ ꯔꯥ ꯌꯨꯕꯤ ꯅꯣꯡ ꯊꯛꯇ ꯈꯣꯠꯇ ꯌꯥꯝ ꯇꯧꯔꯦ ꯃꯍꯣꯏ
ꯃꯥꯟꯅꯤ ꯃꯥꯟꯅꯤ ꯍꯣꯏ ꯁꯍꯍ- ꯃꯔꯨꯞ ꯑꯗꯨꯅꯤ ꯑꯩꯁꯨ ꯆꯠꯅꯤꯡꯉꯝꯃꯤꯅꯤ ꯃꯔꯨꯞꯀꯤ ꯂꯝꯗꯣ ꯑꯁ ꯀꯣꯏꯕꯗꯣ ꯃꯔꯨꯞ ꯍꯌꯦꯡ ꯅꯣꯡꯃ ꯃꯔꯨꯞꯅ ꯁꯨꯇꯤ ꯂꯩꯕ ꯀꯥꯟꯗ ꯃꯔꯨꯞꯀ ꯄꯨꯟꯅ ꯆꯠꯂꯨꯁꯤꯅꯦ ꯃꯔꯨꯞ ꯁꯨꯇꯤ ꯂꯩꯀꯥꯟꯗ ꯌꯨꯝꯗ ꯊꯣꯛꯂꯛꯀꯥꯟꯗ ꯃꯔꯨꯞꯀꯣ
ꯎꯝ ꯃꯔꯨꯞ ꯃꯔꯨꯞ ꯑꯩꯅ ꯃꯊꯪ ꯑꯃꯨꯛ ꯊꯣꯛꯂꯛꯄꯗ ꯃꯔꯨꯞꯀ ꯄꯨꯟꯅ ꯑꯣꯏꯅ ꯀꯣꯏꯕ ꯑꯣꯏꯅ ꯆꯠꯂꯨꯔꯁꯤ ꯌꯥꯏ
ꯌꯥꯏ ꯌꯥꯏ ꯃꯔꯨꯞ ꯑꯗꯨꯅꯤ ꯃꯥꯅꯤ ꯃꯥꯅꯤ ꯃꯣꯏꯒꯤ ꯎꯝ ꯃꯥꯅꯤ ꯃꯥꯅꯤ ꯃꯔꯨꯞ ꯃꯣꯏꯒꯤ ꯃꯦꯇ꯭ꯔꯣꯒꯥꯡꯗꯣ ꯇꯣꯡꯉꯒꯀꯣ ꯃꯣꯏꯒꯤ ꯑꯩꯈꯣꯏꯒꯤ ꯍꯣꯡꯁꯨ ꯍꯣꯡꯕ ꯃꯃꯟꯗ ꯑꯩꯈꯣꯏ ꯒꯥꯔꯤ ꯃꯣꯏꯒꯤ ꯃꯦꯠ ꯃꯦꯇ꯭ꯔꯣꯗꯣ ꯇꯣꯡꯉꯒ ꯆꯠꯁꯤ
ꯆꯠꯁꯤ ꯆꯠꯁꯤ ꯑꯗꯨꯒꯨꯝꯕꯗꯣ ꯌꯥꯝꯅ ꯌꯥꯡꯁꯨ ꯌꯥꯝ ꯌꯥꯡꯉꯦ ꯃꯣꯏꯒꯤꯗꯣ
ꯃꯥꯅꯤ ꯃꯥꯅꯤ
ꯃꯁꯤꯝꯇ
ꯎꯝ
ꯑꯁ ꯅꯥꯕ ꯁꯤꯅꯦꯃꯥꯗꯒ ꯎꯕꯁꯤꯡꯗꯨ ꯌꯥꯝ ꯌꯥꯝꯕꯗꯣ ꯑꯗꯨꯒꯨꯝꯕꯅꯤꯅꯦ ꯃꯣꯏꯒꯤꯗꯣ
ꯃꯥꯅꯤ ꯃꯥꯅꯤ
ꯑꯩꯈꯣꯏ ꯂꯝꯒꯤꯗꯤ ꯈꯔꯗꯤ ꯃꯣꯠꯂꯤ ꯍꯥꯏꯇꯥꯔꯦ ꯃꯤꯌꯣꯏꯁꯤꯡꯁꯤ ꯒ꯭ꯌꯥꯟ ꯇꯥꯗꯦ ꯐꯖꯅ ꯁꯦꯝꯒꯠ ꯁꯥꯒꯠꯂꯁꯨ ꯐꯖꯅ ꯖꯣꯇꯣꯟ ꯇꯧꯅ ꯌꯦꯡꯁꯤꯟꯕꯤꯗꯦ ꯑꯩꯈꯣꯏꯅ ꯂꯩꯔꯤꯕ ꯃꯌꯥꯝ ꯃꯤꯌꯥꯝꯁꯤꯅ ꯌꯦꯡꯁꯤꯟꯕꯤꯗ꯭ꯔꯕꯅꯤꯅ ꯐꯖꯅ ꯑꯗꯨꯝ ꯖꯣꯇꯣꯟ ꯇꯧꯗ꯭ꯔꯕꯅꯤꯅ ꯌꯥꯝꯗꯤ ꯃꯣꯠꯂꯦ ꯍꯥꯏꯇꯥꯔꯦ
ꯎꯝ ꯍꯣꯏꯅꯦ ꯆꯨꯝꯃꯤꯅꯦ ꯑꯗꯨꯁꯨ ꯃꯌꯥꯝꯅ ꯀꯩꯅꯣ ꯇꯧꯗꯕꯅꯤꯅ ꯂꯨꯗꯕꯅꯤꯅ ꯎꯝ
ꯑꯗꯨꯕꯨ ꯑꯩꯅ ꯌꯥꯝ ꯑꯩꯅ ꯌꯥꯝ ꯍꯪꯅꯤꯡꯉꯤꯁꯤ ꯍꯥꯏꯗꯤ ꯃꯔꯨꯞ ꯑꯩꯈꯣꯏ ꯈꯨꯜꯗꯨꯕꯨ ꯀꯌꯥꯝ ꯁꯦꯝꯒꯠ ꯁꯥꯒꯠꯂꯒꯦ ꯂꯝꯕꯤ ꯊꯣꯡꯒꯤꯗ ꯑꯣꯏꯔꯁꯨ ꯀꯌꯥꯝ
ꯑꯣ ꯃꯔꯨꯞ ꯑꯗꯨꯅꯤ ꯑꯩꯅ ꯍꯥꯏꯁꯦ ꯃꯔꯨꯞ ꯍꯟꯗꯛꯁꯤ ꯑꯩꯈꯣꯏꯒꯤ ꯕꯣꯠ ꯑꯃ ꯍꯟꯗꯛ ꯇꯧꯈ꯭ꯔꯦꯗꯅ ꯃꯔꯨꯞ ꯑꯩꯈꯣꯏꯒꯤ ꯃꯈꯣꯏꯒꯤ ꯑꯩꯈꯣꯏ ꯈꯨꯜꯒꯤ ꯑꯩꯈꯣꯏꯒꯤ ꯁꯁ ꯅꯨꯄꯥ ꯑꯃ ꯀꯩꯅꯣ ꯇꯧꯕꯗꯣ ꯃꯥꯅ ꯀꯥꯈ꯭ꯔꯦꯕꯀꯣ ꯃꯔꯨꯞ ꯑꯗꯨ ꯈꯔꯗꯤ ꯁꯦꯝ ꯁꯦꯝꯒꯠ ꯈꯔꯗꯤ ꯁꯥꯒꯠꯂꯦ ꯍꯥꯏꯇꯥꯔꯦ ꯃꯔꯨꯞ ꯍꯥꯟꯅꯗꯒꯤ ꯍꯥꯏꯔꯨꯔꯗꯤ ꯈꯤꯇꯪ ꯑꯍꯣꯡꯕ ꯂꯩꯔꯦ ꯍꯥꯏꯇꯥꯥꯔꯦ ꯑꯩꯈꯣꯏ ꯂꯝꯕꯤ ꯊꯣꯡꯁꯤ ꯈꯤꯇꯪ ꯐꯔꯦ ꯍꯥꯏꯇꯥꯥꯔꯦ ꯍꯥꯟꯅꯗꯒꯤꯗꯤꯀꯣ ꯑꯗꯨ ꯍꯥꯟ ꯃꯔꯨꯞꯅ ꯍꯌꯦꯡ ꯂꯥꯛꯀꯥꯟꯗ ꯑꯗꯨꯝ ꯌꯦꯡꯕ ꯅꯨꯡꯉꯥꯏꯔꯅꯤ ꯍꯧꯖꯤꯛꯇꯤ ꯂꯝꯕꯤ ꯊꯣꯡ ꯐꯖꯅ ꯑꯗꯨꯝ ꯁꯦꯝꯃꯦ ꯃꯔꯨꯞ ꯇꯦꯛ ꯇꯦꯛ ꯍꯥꯏ ꯇꯥꯔꯦ ꯑꯉꯝ ꯑꯉꯝꯕ ꯅꯨꯡꯉꯥꯏꯔꯦ ꯃꯔꯨꯞ ꯍꯧꯖꯤꯛꯇꯤ ꯀꯛ ꯀꯛ ꯎꯝ ꯍꯥꯟꯅꯗꯤ ꯃꯔꯨꯞ ꯂꯩꯒ ꯅꯨꯡꯉꯥꯏꯇꯦꯗꯅ ꯌꯥꯝ ꯅꯨꯡꯉꯥꯏꯇꯦꯕ ꯑꯩꯈꯣꯏ ꯂꯝꯕꯤ ꯊꯣꯡ ꯅꯣꯡ ꯇꯥꯔꯀꯥꯟꯗ ꯑꯩꯈꯣꯏ ꯆꯠꯊꯣꯛ ꯆꯠꯁꯤꯟꯁꯤ ꯌꯥꯝ ꯅꯨꯡꯉꯥꯏꯇꯦꯕ ꯍꯧꯖꯤꯛꯇꯤ ꯈꯔ ꯐꯔꯦ ꯃꯔꯨꯞ ꯍꯍ
ꯍꯣꯏꯅꯦ ꯃꯔꯨꯞ ꯍꯥꯟꯅ ꯑꯩꯅ ꯂꯩꯔꯤꯉꯩꯗꯗꯤ ꯅꯣꯡ ꯁꯤꯡ ꯇꯥꯕꯗ ꯑꯣꯏꯔꯁꯨ ꯂꯩ ꯈꯣꯝ ꯊꯣꯛꯄ ꯆꯠꯄ ꯌꯥꯝ ꯅꯨꯡꯉꯥꯏꯇꯕꯅꯦ ꯑꯗꯣ ꯍꯧꯖꯤꯛꯇꯤ ꯀꯃꯥꯏꯅ ꯇꯧꯔꯦ ꯂꯝꯕꯤꯗꯣ ꯄꯨꯂꯞ ꯅꯥꯟꯅ ꯊꯥꯔ
ꯃꯥꯅꯦ ꯃꯥꯅꯦ ꯅꯥꯟꯅ ꯊꯥꯔꯦ ꯂꯝꯕꯤꯗꯨ ꯃꯔꯨꯞ ꯀꯣꯏꯂꯥꯁꯀꯥꯟꯁꯤ ꯐꯖꯅ ꯅꯥꯟꯅ ꯊꯥꯔꯦ ꯃꯔꯨꯞ ꯑꯩꯈꯣꯏꯒꯤ ꯄꯥꯛꯅ ꯍꯥꯏꯇꯥꯔꯦꯅꯦ ꯊꯥꯅ ꯊꯥꯔꯒ ꯑꯩꯈꯣꯏꯒꯤ ꯑꯉꯝ ꯑꯉꯝꯕ ꯑꯩꯈꯣꯏꯒꯤ ꯊꯣꯡꯁꯨ ꯐꯖꯅ ꯁꯦꯝꯖꯤꯟꯕ ꯍꯧꯖꯤꯛ ꯍꯧꯔꯛꯑꯦ ꯇꯞꯅ ꯇꯞꯅ ꯊꯕꯛꯁꯦ ꯄꯥꯏꯈꯠꯄ ꯍꯧꯔꯛꯏ ꯃꯔꯨꯞ ꯃꯣꯏꯒꯤ ꯃꯌꯥꯝ ꯁꯨ ꯀꯩꯅꯣ ꯇꯧꯔꯕꯅꯤꯅ ꯑꯩꯈꯣꯏꯒꯤ ꯃꯉꯣꯟꯗ ꯊꯥꯖꯕ ꯑꯃ ꯊꯝꯃꯒ ꯄꯤꯃꯤꯅꯀꯣ ꯄꯣꯠꯁꯤ ꯃꯔꯨꯞ ꯑꯩꯈꯣꯏ ꯃꯥꯅꯁꯨ ꯑꯗꯨꯝ ꯈꯪꯕꯅꯤꯅ ꯑꯗꯨꯝ ꯑꯩꯈꯣꯏ ꯂꯩꯕꯥꯛꯀꯤ ꯃꯤꯌꯥꯝꯒꯤ ꯐꯅꯕ ꯍꯥꯏꯇꯥꯥꯔꯦ ꯑꯗꯨ ꯇꯧꯔꯦ ꯃꯥꯅ ꯊꯕꯛꯁ
ꯍꯥꯏꯗꯤ ꯄ꯭ꯔꯖꯥꯅ ꯄꯥꯝꯅ ꯈꯟꯅꯤꯅ ꯄ꯭ꯔꯖꯥꯅ ꯊꯥꯖꯕ ꯍꯥꯏꯕꯁꯦ ꯑꯗꯨꯝ ꯑꯩꯅ ꯇꯧꯔꯛꯄꯗꯨ ꯂꯩꯔꯤ ꯑꯗꯣ ꯃꯔꯨꯄꯨ ꯁꯤꯁꯤꯕꯨ ꯍꯥꯏꯗꯤ ꯉꯁꯤꯁꯤꯕꯨ ꯌꯥꯝꯅ ꯑꯩꯈꯣꯏ ꯑꯣꯏꯅ ꯍꯥꯏꯗꯤ ꯎ ꯋꯥ ꯄꯥꯝꯕꯤꯁꯤꯡꯒꯤ ꯊꯥꯕ ꯅꯨꯃꯤꯠꯁꯤꯕꯨ ꯃꯔꯨꯞꯄꯨ ꯁꯔꯨꯛ ꯌꯥꯗꯕ꯭ꯔꯥ ꯀꯃꯥꯏ ꯀꯃꯥꯏ
ꯑꯦ ꯃꯔꯨꯞ ꯃꯔꯨꯞ ꯑꯦ ꯑꯗꯨꯅꯤ ꯃꯔꯨꯞ ꯑꯩꯅꯁꯨ ꯍꯥꯏꯒꯦ ꯇꯧꯔꯝꯃꯤꯅꯤ ꯃꯔꯨꯞ ꯑꯁ ꯉꯁꯤ ꯑꯩꯈꯣꯏꯒꯤ ꯑꯁ ꯎ ꯋꯥ ꯊꯥꯕꯒꯤ ꯑꯩꯈꯣꯏꯒꯤ ꯑꯩꯈꯣꯏꯒꯤ ꯆꯤꯡ ꯑꯃ ꯑꯩꯈꯣꯏꯒꯤ ꯏ ꯅꯥꯛꯇ ꯂꯩꯕ ꯆꯤꯡ ꯑꯃ ꯂꯩꯕꯗꯨꯣ ꯃꯔꯨꯞ ꯑꯗꯨꯗ ꯆꯠꯂꯨꯔꯤꯕ ꯑꯩꯈꯣꯏ ꯑꯉꯥꯡꯁꯤꯡꯒ ꯍꯥꯏ ꯇꯇꯥꯔꯦꯈꯣꯏ ꯂꯩꯀꯥꯏ ꯑꯉꯥꯡꯁꯤꯡꯒ ꯎ ꯋꯥ ꯊꯥꯕꯒꯤ ꯊꯧꯔꯝ ꯑꯃ ꯇꯧꯔꯤꯦ ꯉꯁꯤ ꯁꯤꯁꯦ ꯑꯗꯨꯗ ꯑꯩꯈꯣꯏꯒꯤ ꯑꯩꯈꯣꯏꯒꯤ ꯂꯩꯕꯥꯛꯀꯤ ꯑꯩꯈꯣꯏꯒꯤ ꯑꯆꯧ ꯑꯁꯥꯡꯕ ꯍꯥꯏꯇꯥꯔꯦ ꯃꯣꯏ ꯈꯔ ꯂꯥꯛꯑꯦ ꯑꯩꯈꯣꯏꯒꯤ ꯑꯦꯝ ꯑꯦꯜ ꯑꯦ ꯃꯟꯇ꯭ꯔꯤ ꯍꯥꯏꯇꯥꯔꯦ ꯈꯔ ꯂꯥꯛꯑꯒ ꯈꯔ ꯆꯥꯎꯅ ꯇꯧꯈ꯭ꯔꯦ ꯉꯁꯤꯗꯤ ꯃꯔꯨꯞ ꯎ ꯋꯥꯁꯤ ꯑꯉꯥꯡ ꯑꯉꯝꯕ ꯑꯗꯨꯝ ꯊꯥꯖꯤꯜꯂꯦ ꯍꯥꯏꯇꯥꯔꯦꯅꯦ ꯉ ꯑꯗꯨꯗꯤ
ꯑꯦ ꯃꯔꯨꯞ ꯑꯗꯨꯕꯨ ꯍꯥꯏꯗꯤ ꯃꯃꯥ ꯑꯗꯨꯗꯨ ꯑꯩꯅ ꯆꯠꯇ꯭ꯔꯤꯉꯩ ꯎꯔꯤꯉꯗꯗꯤ ꯑꯩꯈꯣꯏꯁꯨ ꯎꯗꯦ ꯈꯔ ꯑꯗꯨꯝ ꯊꯥꯗꯤ ꯊꯥꯔꯝꯕꯅꯤ ꯑꯗꯣ ꯎꯗꯕ ꯀꯨꯏꯔꯦ ꯍꯥꯏꯇꯥꯔꯦ ꯃꯃꯥꯡꯗꯩ ꯎ ꯈꯔ ꯀꯣꯛꯍꯧꯕꯅꯦ ꯍꯧꯖꯤꯛ ꯇ ꯀꯌꯥꯝ ꯎ ꯅꯣꯪ ꯑꯩꯈꯣꯏꯅ ꯃꯃꯥꯡ ꯊꯥꯕꯁꯤꯁꯨ ꯀꯌꯥꯝ ꯆꯥꯎꯈꯠꯂꯒꯦ ꯀꯃꯥꯏꯅ ꯇꯧꯒꯦ
ꯖꯤꯛꯇꯤ ꯐꯖꯅ ꯆꯥꯎꯔꯦ ꯃꯔꯨꯞ ꯑꯗꯨꯝ ꯑꯗꯒꯤ ꯑꯇꯩ ꯇꯣꯉꯥꯟꯕ ꯈꯔꯁꯨ ꯊꯥꯔꯦꯑꯦꯕ ꯃꯔꯨꯞ ꯑꯗꯨꯅ ꯑꯗꯨꯝ ꯑꯉꯥꯡꯁꯤꯡꯅ ꯐꯣꯇꯣ ꯀꯥꯞꯄ ꯀꯩꯇꯧꯕ ꯑꯗꯨꯝ ꯑꯉꯥꯡ ꯅꯨꯄꯤ ꯃꯆꯥ ꯀꯩꯇ ꯐꯣꯇꯣ ꯀꯥꯞꯄ ꯌꯦꯡꯕ ꯂꯥꯛꯄ ꯑꯗꯨꯝ ꯂꯥꯛꯑꯦ ꯍꯥꯏ ꯇꯥꯔꯦ ꯃꯐꯝꯗꯨ ꯐꯖ꯭ꯔꯕꯅꯤꯅ ꯃꯔꯨꯞ ꯍꯩ ꯔꯥ ꯐꯅꯥꯌꯥꯝ ꯊꯥꯔꯦꯕ ꯠꯇꯦ ꯐꯖꯔꯦ ꯐꯖꯅ ꯁꯦꯝꯃꯦ ꯑꯩꯈꯣꯏꯒꯤ ꯍꯟꯗꯛꯀꯤ ꯈꯨꯜꯒꯤ ꯕꯣꯠ ꯀꯥꯈꯤꯕꯁꯦ ꯃꯥꯁꯤ ꯌꯥꯝ ꯃꯥꯅ ꯐꯖꯅ ꯀꯩꯅꯣ ꯇꯧꯔꯦ ꯁꯦꯝꯒꯠ ꯁꯥꯒꯠꯄꯁꯦ ꯃꯥꯅ ꯑꯌꯥꯝꯕ ꯇꯧꯔꯦ ꯃꯊꯪꯗꯁꯨ ꯃꯥ ꯃꯥꯏ ꯄꯥꯛꯀꯅꯤ ꯀꯥꯒꯅꯤ ꯍꯥꯏꯟ ꯈꯂ ꯃꯊꯪ ꯃꯊꯪꯒꯤ ꯏꯂꯦꯛꯁꯟꯗꯁꯨ ꯃꯥꯁꯦ
ꯌꯥꯝ ꯐꯩꯩ ꯑꯗꯨꯗꯤ ꯇꯥꯕꯗꯁꯨ ꯌꯥꯝ ꯅꯨꯡꯉꯥꯏꯔꯦ ꯍꯥꯏꯇꯥꯔꯦ
ꯎꯝ ꯃꯥꯅꯤ
ꯑꯩꯈꯣꯏꯒꯤ ꯃꯃꯥꯡ ꯃꯃꯥꯡꯗꯤ ꯑꯗꯨ ꯎ ꯋꯥ ꯊꯥꯕ ꯊꯥꯔꯝꯗꯥꯏꯒꯤ ꯃꯇꯝꯁꯤ ꯎ ꯀꯥꯕ ꯑꯣꯏꯒꯦꯔꯥ ꯑ ꯆꯤꯡ ꯀꯥꯕ ꯑꯣꯏꯒꯦꯔꯥ ꯎ ꯊꯥꯕ ꯀꯥꯕ ꯃꯇꯝꯁꯤꯗ ꯀꯩꯀ ꯂꯩꯈꯣꯜ ꯂꯩꯩꯅꯥꯡ ꯆꯤꯡ ꯂꯩꯕꯥꯛ ꯑꯣꯏꯔꯣ ꯑ ꯀꯥꯕꯗ ꯌꯥꯝꯥ ꯅꯨꯪꯏꯇꯕꯅꯦ ꯀꯐꯝ ꯅꯣꯪ ꯗꯨ ꯐꯖꯅ ꯁꯦꯝꯃꯒ ꯑꯇꯔ ꯐꯖꯅ ꯇꯧꯔꯒ ꯀꯃꯥꯏꯅ ꯇꯧꯒꯦ
ꯃꯥꯅꯦ ꯑꯗꯨ ꯑꯗꯨꯅꯤ ꯃꯔꯨꯞ ꯍꯧꯖꯤꯛ ꯐꯖꯅ ꯑꯁꯇꯔ ꯇꯧꯔꯒ ꯐꯖꯅ ꯁꯦꯝꯕꯒꯤ ꯍꯧꯖꯤꯛ ꯀꯟꯅ ꯇꯧꯔꯤꯦ ꯃꯔꯨꯞ ꯍꯧꯖꯤꯛ ꯑꯗꯨ ꯂꯣꯏꯁꯨ ꯂꯣꯏꯗꯣꯔꯦ ꯃꯊꯪ ꯍꯞꯇꯥꯗꯗꯤ ꯂꯣꯏꯔꯛꯄ ꯌꯥꯏ ꯍꯥꯏꯅ ꯈꯂꯦ ꯃꯔꯨꯞ ꯑꯗ ꯑꯗꯨꯅꯤ ꯃꯔꯨꯞ ꯍꯧꯖꯤꯛ ꯑꯩꯈꯣꯏꯒꯤ ꯃꯍꯧꯁꯥ ꯄ꯭ꯔꯀꯤꯇꯤꯅ ꯑꯩꯈꯣꯏꯒꯤ ꯄꯤꯔꯝꯕ ꯑꯩꯈꯣꯏꯒꯤ ꯎ ꯋꯥꯁꯤ ꯌꯥꯔꯤꯉꯩ ꯌꯥꯟꯊꯠꯇꯕ ꯑꯩꯈꯣꯏꯒꯤ ꯑꯗꯨꯅ ꯑꯗꯨꯝ ꯑꯩꯈꯣꯏꯒꯤ ꯆꯠꯅꯕꯤꯁꯤ ꯅꯥꯍꯜꯂꯛ ꯑꯩꯈꯣꯏ ꯏꯄꯥ ꯏꯄꯨꯅ ꯎ ꯋꯥ ꯐꯖꯅ ꯊꯥꯔꯝꯕ ꯇꯧꯔꯝꯃꯤ ꯃꯌꯥꯝꯁꯤ ꯑꯩꯈꯣꯏꯒꯤ ꯍꯧꯖꯤꯛꯇꯤ ꯌꯨꯝ ꯀꯩ ꯁꯥꯕ ꯁꯥꯕ ꯀꯩ ꯇꯧꯕꯅꯤꯅ ꯁꯥꯒꯠꯂꯛꯄꯅꯤꯅ ꯑꯌꯥꯝꯕ ꯂꯣꯌ ꯌꯥꯊꯜꯜꯂꯤ ꯃꯤ ꯃꯁꯤꯀꯣ ꯑꯗꯨꯅ ꯉꯒꯤ ꯎ ꯋꯥ ꯊꯥꯕ ꯅꯨꯃꯤꯠꯁꯤꯗ ꯑꯩꯈꯣꯏꯅ ꯑꯉꯝ ꯑꯉꯝꯕ ꯃ ꯊꯥꯖꯤꯜꯂꯝꯃꯦ ꯍꯥꯏꯇꯥꯔꯦꯗꯣ
ꯌꯥꯝ ꯐꯩꯅꯦ ꯑꯦ ꯃꯔꯝ ꯑꯗꯨꯕꯨ ꯃꯃꯥ ꯑꯩꯈꯣꯏꯅ ꯆꯠꯇ꯭ꯔꯤꯉꯩꯗꯗꯤ ꯃꯣꯏ ꯆꯤꯡ ꯃꯊꯛꯇꯣ ꯍꯥꯏꯇꯥꯔꯦ
ꯎꯝ
ꯑꯗꯨꯨꯗ ꯎ ꯈꯔ ꯍꯧꯕ ꯎ ꯃꯔꯛꯇꯨ ꯀꯥꯔꯛꯇꯨꯗ ꯍꯥꯏꯗꯤ ꯊꯣꯡꯒꯤ ꯎꯄꯥꯛꯀꯤ ꯌꯨꯝ ꯃꯆꯥ ꯁꯥꯔ ꯃꯆꯥ ꯁꯥꯔꯒ ꯃꯌꯥꯝ ꯀꯥꯈꯠꯄ ꯉ ꯁꯦꯝꯕꯗꯣ ꯑꯗꯣ ꯍꯧꯖꯤꯛꯇꯤ ꯁꯤꯗꯣꯛꯈ꯭ꯔꯕ ꯀꯃꯥꯏꯅ ꯇꯧꯒꯦ
ꯃꯔꯨꯞ ꯑꯗꯨꯏꯗꯨ ꯍꯧꯖꯤꯛ ꯀꯩꯅꯣ ꯇꯧꯈ꯭ꯔꯦ ꯃꯔꯨꯞ ꯍꯧꯖꯤꯛ ꯃꯔꯨꯞ ꯑꯗꯨꯏꯗꯨꯣ ꯁꯤꯗꯣꯛꯈ꯭ꯔꯦ ꯃꯔꯨꯞ ꯑꯗꯨꯒ ꯃꯣꯏꯅ ꯅꯧꯅ ꯑꯃ ꯆꯥꯎꯅ ꯁꯥꯒꯅꯤ ꯍꯥꯏꯗꯅ ꯑꯩꯈꯣꯏꯒꯤ ꯑꯩꯈꯣꯏꯒꯤ ꯈꯨꯜꯒꯤ ꯑꯦꯝ ꯑꯦꯜ ꯑꯦ ꯑꯗꯨꯅ ꯃꯥꯅ ꯆꯥꯎꯅ ꯁꯥꯒꯅꯤꯅ ꯀꯟꯅ ꯍꯥꯏꯔ ꯃꯔꯨꯞ ꯑꯗꯨꯅ ꯍꯟꯗꯛꯇꯤ ꯁꯤꯗꯣꯛꯈ꯭ꯔꯦ ꯑꯗꯨꯒ ꯃꯊꯪ ꯍꯞꯇꯥꯗ ꯁꯥꯕ ꯂꯣꯏꯅꯦꯅ ꯍꯥꯏꯔꯦ ꯃꯗꯨ ꯍꯧꯖꯤꯛ ꯁꯥꯕ ꯍꯧꯔꯦ ꯈ ꯈꯛ
ꯎꯁ ꯌꯥꯝ ꯐꯥꯔꯦꯅꯦ ꯀꯣꯏꯕ ꯂꯛꯄ
ꯎꯝ ꯃꯥꯅꯤ ꯃꯥꯅꯤ ꯃꯔꯨꯞ ꯎꯝ ꯃꯔꯨꯅ ꯊꯣꯛꯂꯛꯄꯗ ꯆꯞ ꯆꯥꯟꯅꯔꯅꯤ ꯎꯝ ꯌꯦꯡꯕ ꯑꯩꯈꯣꯏꯒꯤ ꯆꯠꯄ ꯆꯞ ꯆꯥꯅꯕ ꯃꯇꯝ ꯑꯣꯏꯔꯅꯤ
ꯑꯩꯁꯨ ꯉꯁꯤꯁꯦ ꯑꯩꯈꯣꯏ ꯁꯨꯃꯥꯡ ꯅꯥꯀꯟꯗꯁꯨ ꯑꯗꯨꯒꯨꯝꯕ ꯎ ꯋꯥ ꯊꯥꯕꯒꯤ ꯑꯗꯨꯒꯨꯝꯕ ꯊꯧꯔꯝ ꯑꯃ ꯄꯥꯡꯊꯣꯛꯑꯦ ꯑꯗꯨꯅ ꯉꯁꯤꯁꯦ ꯑꯩꯁꯨ ꯑꯗꯨꯝ ꯐꯅꯌꯥꯝꯗꯤ ꯊꯥꯔꯦ ꯍꯥꯏꯇꯥꯔꯦ ꯑꯩꯈꯣꯏ ꯃꯌꯥꯝ ꯃꯥꯟꯅꯔꯒ ꯃꯥꯟꯅꯕꯁꯤꯡ ꯃꯔꯨꯞ ꯃꯄꯥꯡꯁꯤꯡ ꯃꯥꯟꯅꯔꯒ ꯎ ꯋꯥ ꯊꯥꯕꯔꯣ ꯑꯗꯒꯤ ꯍꯩ ꯔꯥ ꯃꯇꯝ ꯑꯣꯏꯕꯅꯦ ꯉꯁꯤꯁꯤ ꯁꯨ ꯍꯩꯅꯧꯅꯣꯡ ꯈꯔ ꯆꯥꯁꯤꯜꯂꯦ ꯌꯥꯝ ꯅꯨꯉꯥꯏꯒꯤ ꯍꯥꯏ ꯇꯔꯦ ꯍꯦꯞ
ꯃꯥꯅꯦ ꯃꯥꯅꯦ ꯑꯩꯈꯣꯏꯒꯤ ꯄ꯭ꯔꯀꯤꯇꯤꯒꯤ ꯑꯩꯈꯣꯏꯒꯤ ꯃꯍꯧꯁꯥꯒꯤ ꯆꯠꯅꯕꯤ ꯑꯩꯈꯣꯏꯒꯤ ꯆꯠꯅꯕꯤꯁꯤ ꯐꯜꯁꯤ ꯑꯩꯈꯣꯏ ꯀꯥꯏꯗꯅꯕ ꯑꯩꯈꯣꯏꯅ ꯍꯣꯠꯅꯒꯗꯕꯅꯤ ꯃꯔꯨꯞ ꯅꯠꯇ꯭ꯔ ꯃꯔꯨꯞ
ꯍꯣ ꯉꯁꯤ ꯑꯩꯈꯣꯏꯅ ꯌꯦꯡꯕꯁꯨ ꯁꯤ ꯑꯥ ꯑꯈꯣꯏꯅ ꯁꯥ ꯐꯖꯅ ꯉꯥꯛꯄꯤ ꯁꯦꯟ ꯁꯦꯟꯕꯤꯗ꯭ꯔꯕꯗꯤ ꯀꯅꯥꯅ ꯍꯥꯏꯗꯤ ꯃꯥꯡꯍꯟꯕꯇ ꯁꯨꯝ ꯍꯣꯠꯅꯔꯒꯗꯤ ꯍꯥꯏꯗꯤ ꯌꯥꯝ ꯊꯨꯅ ꯑꯩꯈꯣꯏꯁꯤ ꯍꯤꯡꯉꯔꯣꯏ ꯍꯥꯏ ꯇꯔꯦ ꯑꯩꯈꯣꯏꯅ ꯁꯦꯝꯖꯤꯟꯕ ꯑꯃꯁꯨ ꯌꯥꯎꯕꯁꯤꯅ ꯊꯧ ꯇꯥꯏ
ꯃꯥꯅꯤ ꯆꯨꯝꯃꯤ
ꯀꯥꯡ ꯈꯩꯁꯤ ꯇꯨꯝꯕꯁꯤ ꯀꯔꯝ ꯀꯥꯟꯗ ꯇꯨꯝꯕꯤꯒꯦ
ꯃꯔꯨꯞ ꯑꯩꯁꯤ ꯅꯍꯥꯟꯈꯩꯁꯦ ꯑꯗꯨꯝ ꯉꯟꯅ ꯉꯟꯅ ꯇꯨꯝꯕꯅꯤ ꯃꯔꯨꯞ ꯑꯗꯣ ꯉꯁꯤꯗꯤ ꯑꯩꯈꯣꯏꯒꯤ ꯍꯧꯖꯤꯛ ꯁꯥꯟꯅꯔꯤꯕ ꯑꯩꯈꯣꯏꯒꯤ ꯑꯥꯏ ꯄꯤ ꯑꯦꯜ ꯍꯥꯏꯒꯗꯔꯥ ꯑꯗꯨ ꯁꯥꯟꯅꯕ ꯁꯨꯝ ꯌꯦꯡꯉꯝꯕꯅꯦ ꯃꯔꯨꯞ ꯑꯗꯨꯗ ꯃꯔꯨꯞꯇ ꯐꯣꯟ ꯇꯧꯒꯦꯅ ꯈꯜꯂꯝꯕ ꯑꯗꯨ ꯃꯧꯅ ꯐꯣꯟ ꯇꯧꯕ ꯆꯞ ꯆꯥꯅꯔꯦ ꯍꯨꯏ ꯌꯦꯡꯕ ꯅꯨꯡꯉꯥꯏ ꯃꯔꯨꯞ ꯍꯧꯖꯤꯛ ꯄꯌꯥꯁꯤ ꯑꯗꯨꯝ
ꯑꯧ ꯅꯨꯡꯉꯥꯏꯕꯅꯦ ꯅꯨꯡꯉꯥꯏꯕꯅꯦ ꯑꯗꯨꯒꯨꯝꯕꯗꯣ ꯈꯔ ꯌꯦꯡꯕ ꯑꯗꯨ ꯅꯪ ꯊꯦꯡꯅ ꯇꯨꯝꯕꯁꯤꯗꯤ ꯐꯠꯇꯦꯀꯣ ꯑꯗꯨ ꯑꯩꯁꯨ ꯉꯁꯤꯗꯤ ꯊꯦꯡꯖꯤꯜꯂꯛꯑꯦ ꯑꯁꯤꯒꯤꯗꯤ ꯇꯨꯝꯃꯒꯦꯗ ꯊꯝꯃꯒꯦ ꯑꯩꯗꯣ ꯃꯔꯨꯞ ꯉꯁꯤ
ꯎꯝ ꯊꯝꯃꯣ ꯊꯝ
ꯍꯣ ꯍꯣꯏ ꯐꯔꯦ ꯑꯗꯨ ꯍꯌꯦꯡ